ꯍ
ꯑꯣ ꯅꯣꯡ ꯇꯥꯕ꯭ꯔ ꯅꯣꯏꯗꯗ꯫
ꯅꯣꯡ ꯇꯥꯗꯦ ꯅꯣꯡ ꯇꯥꯗꯦ ꯑꯩꯈꯣꯏꯒꯤ ꯅꯨꯡꯁꯥꯁꯨ ꯌꯥꯝ ꯀꯟꯅ ꯁꯥꯕꯗꯤ ꯑꯣꯏꯗꯦ ꯑꯗꯨꯒ ꯁꯥꯗꯤ ꯁꯥꯏ꯫
ꯎꯝ ꯑꯩꯈꯣꯏꯁꯦ ꯅꯣꯡ ꯀꯅ ꯇꯥꯕꯀꯣ ꯑꯗꯨꯗꯤ
ꯑꯣ ꯍꯧꯖꯤꯛ ꯍꯧꯖꯤꯛ ꯇꯥꯔꯤꯕꯣ꯫
ꯑꯥꯎ
ꯑꯁ ꯅꯣꯡꯁꯦ ꯀꯃꯥꯏꯅ ꯇꯧꯅꯤ ꯑꯩꯈꯣꯏꯒꯤ ꯃꯆꯤ ꯃꯆꯤ ꯇꯥꯕꯒꯤ ꯑꯗꯨꯝ ꯃꯑꯣꯡꯗ ꯇꯧ ꯂꯩꯌꯦꯅꯦ ꯍꯟꯗꯛ ꯍꯟꯗꯛ ꯆꯍꯤꯒꯤ ꯅꯣꯡꯁꯤꯕꯨ꯫ ꯃꯐꯝ ꯈꯪꯅ ꯇꯥꯕ꯭ꯔꯁꯨ ꯇꯥꯗꯕ ꯉꯥꯏꯍꯥꯛ ꯇꯥꯔꯝꯃꯅꯤ ꯑꯃꯨꯛ ꯍꯥꯡꯈꯤꯅꯤ꯫
ꯑꯩꯈꯣꯏꯗ ꯑꯃꯨꯛ ꯇꯥꯗꯦꯗ ꯅꯣꯏ ꯉꯔꯥꯡ ꯅꯣꯡ ꯀꯟ ꯇꯥꯏ ꯍꯥꯏꯕꯗꯣ ꯑꯩꯈꯣꯏꯁꯤꯗ ꯀꯩꯝ ꯇꯗꯦ ꯉꯔꯥꯡꯗꯣ ꯅꯨꯡꯗꯥꯡ ꯋꯥꯏꯔꯝꯁꯨ ꯌꯥꯝ ꯃꯥꯜꯂꯝꯃꯦ ꯅꯣꯡ ꯇꯥꯗ ꯇꯥꯗꯧꯕ ꯍꯥꯏꯗꯤ ꯄꯨꯡ ꯃꯝ ꯃꯝꯁꯤꯟꯈ꯭ꯔꯒ ꯀꯣ ꯑꯗꯨꯒ ꯀꯩꯝ ꯇꯥꯗꯕꯤꯗ ꯆꯠꯈꯤꯕꯩ ꯋꯥꯅꯤꯗ ꯅꯨꯃꯤꯗꯥꯡ ꯋꯥꯏꯔꯝꯗ ꯄꯨꯡꯃꯝ ꯃꯝ ꯃꯝꯁꯤꯜꯂꯨꯔꯕ ꯍꯥꯏꯗꯤ ꯄꯨꯡ ꯃꯔꯤ ꯃꯈꯥꯏ ꯃꯉꯥ ꯇꯥ ꯑꯗꯨꯋꯥꯏꯗ ꯄꯨꯡ ꯇꯔꯨꯛ ꯃꯈꯥꯏ ꯇꯔꯦꯠ ꯇꯥꯕꯒꯤ ꯃꯝꯁꯤꯜꯂꯛꯄꯗꯣ ꯑꯗꯨꯒ
ꯎꯝ
ꯇꯥꯗ ꯇꯥꯗꯧ ꯃꯥꯜꯂꯝꯃꯦ ꯑꯗꯨ ꯉꯥꯛꯇꯪ ꯂꯩꯔꯒꯅꯦ ꯍꯥꯡꯉꯒ ꯆꯠꯈꯤꯕꯩ ꯋꯥꯅꯦ꯫ ꯍꯥꯡꯕ ꯍꯥꯏꯗꯤ ꯑꯗꯨꯝ ꯀꯩꯅꯣ ꯇꯧꯕ ꯀꯥꯟꯗ ꯑꯥ ꯄꯨꯡ ꯇꯔꯨꯛ ꯃꯈꯥꯏ ꯑꯗꯥꯏꯅ ꯄꯨꯡ ꯃꯉꯥ ꯃꯔꯤ ꯃꯈꯥꯏ ꯃꯉꯥ ꯑꯗꯨꯋꯥꯏꯒꯤ ꯃꯇꯝꯒꯤ꯫ ꯅꯨꯡꯁꯥ ꯑꯗꯨꯃꯥꯏꯅ ꯁꯥꯔ ꯊꯣꯛꯂꯛꯄꯩ ꯋꯥꯅꯤꯗ ꯀꯔꯤꯅꯣ ꯇꯧꯔꯤꯁꯤꯕꯣ ꯒ꯭ꯌꯥꯟ ꯃꯦꯟ ꯑꯝ ꯇꯥꯗ꯭ꯔꯦꯅ ꯇꯧꯔꯤꯁꯤ꯫
ꯎꯝ ꯑꯁ ꯁꯤꯇꯥꯄꯣꯟꯁꯦ ꯐꯖꯅ ꯄꯥꯜꯂꯦꯍꯦ ꯍꯟꯗꯛꯇꯤ꯫ ꯍꯥꯟꯅꯒꯤ ꯃꯔꯤ ꯃꯌꯥꯝꯗꯣ ꯂꯣꯏ ꯀꯪꯈ꯭ꯔꯦꯕꯀꯣ꯫ ꯅꯥꯀꯟ ꯑꯃ ꯑꯗꯨꯒ ꯅꯥꯀꯟ ꯑꯃꯗ ꯐꯖꯅ ꯄꯥꯜꯂꯦ ꯍꯧꯖꯤꯛ꯫ ꯌꯥꯝ ꯊꯤꯅ ꯄꯥꯜꯂꯦ꯫
ꯃꯄꯥꯟ ꯁꯥꯔꯕꯣ ꯁꯥꯗꯔꯤꯕꯣ ꯃꯄꯥꯟ ꯁꯥꯔ ꯃꯍꯩ ꯄꯥꯜꯂꯤꯔꯕ꯫
ꯃꯍꯩ ꯄꯥꯜꯂꯦ ꯍꯥꯏꯅꯦ ꯑꯩꯅ ꯍꯥꯏꯗꯣ ꯃꯄꯣꯞ ꯌꯥꯝ ꯆꯥꯎꯅ ꯄꯥꯝꯕꯤꯗꯨꯅꯦꯕꯀꯣ ꯑꯃ ꯑꯆꯧꯕꯤꯗꯣ ꯑꯗꯨꯗꯨꯅ ꯌꯥꯝ ꯊꯤꯅ ꯄꯥꯜꯂꯦ꯫
ꯌꯥꯝ ꯊꯤꯅ ꯍꯥꯏꯅꯣ ꯍꯦꯛꯇ ꯇꯦꯛꯊꯉꯩ ꯄꯥꯜꯂꯦ ꯍꯥꯏꯌꯣ꯫
ꯍꯣꯏ ꯍꯣꯏ ꯍꯦꯛꯇ ꯇꯦꯛꯊꯉꯩ ꯄꯥꯜꯂꯦ꯫
ꯑꯗꯒꯤ ꯇꯣꯔꯣꯕꯣꯠ ꯑꯃꯁꯨ ꯄꯥꯜ ꯂꯩꯔꯝꯃꯦ ꯃꯅꯤꯡꯒꯤ ꯌꯥꯝ ꯆꯥꯎꯔꯦ꯫
ꯃꯃꯥꯡꯒꯤ ꯅꯣꯏꯒꯤ ꯇꯣꯔꯣꯕꯣꯠ ꯌꯨꯝꯗ ꯆꯠꯄꯗꯣ ꯑꯗꯨꯗꯤ ꯄꯥꯟꯗ꯭ꯔꯕꯣ꯫
ꯑꯥ ꯑꯃꯗꯤ ꯇꯝꯃꯦ꯫ ꯍꯥꯟꯅ ꯃꯃꯥꯡꯗ ꯃꯆꯥ ꯃꯆꯥ ꯈꯔ ꯇꯝꯈ꯭ꯔꯕꯅꯦꯕ ꯑꯗꯣ ꯂꯣꯏ ꯁꯤꯈ꯭ꯔꯦꯕ ꯁꯤꯈ꯭ꯔꯦ ꯍꯥꯏꯕꯗꯤ ꯂꯣꯏ ꯀꯪꯈ꯭ꯔꯦꯕꯀꯣ꯫ ꯑꯣꯏꯗꯕꯗꯣ ꯑꯗꯣ ꯑꯃꯨꯛ ꯍꯧꯖꯤꯛ ꯑꯃ ꯄꯥꯜꯂꯤꯗꯨꯗꯤ ꯈꯤꯇꯪ ꯑꯣꯏꯒꯗꯧꯕ ꯃꯥꯜꯂꯦ ꯈꯔꯗꯤ ꯆꯥꯎꯈꯠꯂꯛꯑꯦ꯫ ꯑꯗꯨꯗꯤ ꯌꯦꯡꯉꯒꯦ ꯑꯃꯨꯛ ꯑꯣꯏꯕ꯭ꯔꯥ ꯑꯣꯏꯗꯕ꯭ꯔꯥ ꯀꯥꯂꯥꯟꯗ꯭ꯔꯤꯁꯨ ꯌꯥꯝ ꯊꯤꯅ ꯐꯖꯔꯦ꯫
ꯃꯔꯤ ꯌꯥꯝ ꯆꯠꯄ ꯄꯣꯠꯇꯨ ꯄꯥꯟꯗꯕꯅꯦ ꯃꯥꯏꯔꯦꯟꯁꯨꯨꯡ ꯉꯥꯏꯔꯦ ꯇꯣꯔꯣꯕꯣꯠꯁꯨ ꯉꯥꯏꯔꯦ ꯃꯔꯤ ꯃꯅꯥ ꯌꯥꯝ ꯐꯔꯕ ꯑꯗꯨꯒꯤ ꯄꯥꯟꯗꯕꯅꯤ ꯗꯨꯅ ꯑꯩꯈꯣꯏꯒꯤ ꯃꯔꯤꯒꯨꯝꯕ ꯀꯛꯊꯠꯄ ꯑꯗꯩ ꯀꯩꯅꯣꯒꯨꯝꯕ ꯈꯔ ꯇꯧꯔꯥ ꯂꯩꯔꯤꯁꯦ
ꯑꯩꯈꯣꯏ ꯀꯀꯥ ꯍꯣꯏꯒꯤ ꯃꯣꯏꯒꯤ ꯃꯥꯏꯔꯦꯟꯗꯨꯗꯤ ꯌꯥꯝ ꯄꯥꯜꯂꯦ ꯍꯧꯖꯤꯛ ꯃꯣꯏꯗꯤ ꯖꯤꯡꯒꯗ ꯆꯠꯍꯜꯂꯦꯕꯀꯣ ꯑꯣ ꯁꯪꯒꯣꯏꯗꯨꯗ ꯑꯁ ꯃꯥꯏꯔꯦꯟꯁꯦ ꯑꯩꯈꯣꯏꯒꯤ ꯑꯆꯧꯕꯗꯨꯅꯦꯕ ꯃꯆꯥꯗꯨ ꯅꯠꯇꯦꯕ ꯆꯔꯥ ꯃꯥꯏꯔꯦꯟꯗꯨ ꯅꯠꯇꯦꯕ ꯌꯥꯝ ꯊꯤꯅ ꯄꯥꯜꯂꯦ ꯃꯣꯏꯒꯤꯗꯨꯁꯨ ꯌꯥꯝ ꯃꯌꯥꯝ ꯖꯤꯡꯒꯗꯨꯃ ꯄꯨꯜꯂꯞ ꯊꯜꯂꯦꯕ ꯃꯅꯥ ꯃꯌꯥꯝꯗꯨꯅ
ꯑꯗꯨ ꯃꯥꯏꯔꯦꯟꯁꯦ ꯅꯍꯥꯟꯋꯥꯏꯗꯧꯅ ꯍꯥꯎꯕ ꯑꯝꯇ ꯌꯥꯎꯗꯔꯦꯗ ꯍꯧꯖꯤꯛꯀꯥꯟꯒꯤ ꯃꯥꯏꯔꯦꯟꯁꯦ ꯀꯩꯁꯨ ꯌꯥꯝ ꯍꯥꯎꯕ ꯑꯣꯏꯗꯔꯦꯗ
ꯑꯗꯨꯅꯦ ꯉꯍꯥꯟꯋꯥꯏꯒꯤ ꯃꯥꯏꯔꯦꯟꯗꯣ ꯑꯩꯈꯣꯏ ꯃꯥꯍꯣꯏꯅ ꯊꯥꯕꯗꯤ ꯃꯥꯏꯔꯦꯟ ꯗꯣ ꯑꯩꯈꯣꯏꯒꯤ ꯑꯁꯥꯡꯕꯤꯗꯣ ꯑꯗꯨꯗꯣ ꯊꯥꯏꯌꯦꯕꯀꯣ ꯑꯗꯨꯝ ꯆꯍꯤ ꯑꯃꯒꯤ ꯆꯥꯕꯗ ꯑꯗꯨꯝ ꯀꯩꯅꯣ ꯇꯧꯕ ꯑꯩꯈꯣꯏꯒꯤ ꯂꯤꯔꯒ ꯊꯝꯕ ꯍꯥꯏꯕꯗꯣ ꯑꯗꯨꯃꯥꯏꯅ ꯊꯝꯃꯦꯕꯀꯣ ꯁꯥꯡꯗꯔꯣꯡ ꯁꯥꯡꯉꯦ ꯑꯩꯈꯣꯏ ꯃꯥꯅ ꯊꯥꯕ ꯃꯥꯏꯔꯦꯟꯁꯤꯡꯗꯨꯗꯤ ꯃꯥꯏꯔꯦꯟ ꯑꯃ ꯑꯩꯈꯣꯏꯒꯤ ꯃꯣꯟ ꯃꯣꯟ ꯃꯣꯟ ꯃꯣꯟ ꯂꯥꯎꯕꯤꯗꯨꯅꯦꯕ ꯑꯗꯨꯗꯨꯒꯤ ꯃꯔꯨꯗꯨꯅ ꯉꯧꯔꯒ ꯆꯥꯕꯗ ꯌꯥꯝ ꯍꯥꯎ ꯆꯥꯅꯩꯍꯦ ꯍꯥꯎꯁꯨ ꯌꯥꯝ ꯐꯩꯌꯦꯕ ꯆꯥꯕꯗꯣ ꯑꯗꯨꯒ ꯉꯧꯕꯗꯁꯨ ꯌꯥꯝ ꯍꯥꯎꯋꯦ ꯂꯤꯔꯀꯥꯟꯗꯗꯤ ꯌꯥꯝ ꯍꯥꯎꯋꯦꯕ ꯃꯣꯏ ꯃꯔꯨꯗꯣ ꯑꯅꯧꯕꯗꯨꯗꯤ ꯆꯥꯕ ꯌꯥꯗꯦꯗꯅ ꯎꯝ ꯑꯗꯣ ꯆꯥꯅꯤꯡꯉꯦ ꯍꯧꯖꯤꯛꯇꯗ
ꯑꯗꯨꯝꯃꯥꯏꯌꯦꯟ ꯎ ꯐꯕꯅꯦ ꯃꯔꯩ ꯃꯔꯣꯡ ꯆꯥꯕꯕꯁꯤ ꯈꯔ ꯑꯃꯗꯤ ꯃꯀꯨꯗꯣ ꯄꯨꯜꯂꯞ ꯎꯞꯁꯤꯤꯜꯂꯒ ꯁꯥꯏꯕꯁꯨ ꯌꯥꯎꯋꯤ ꯑꯗꯨꯝ ꯃꯍꯥꯎ ꯑꯗꯨꯝ ꯃꯥꯟꯅꯕꯅꯦꯕꯀꯣ ꯑꯗꯨꯒ ꯆꯥꯎꯥꯛꯗ ꯆꯥꯎꯈꯤ ꯇꯥꯔꯒꯗꯤ ꯃꯅꯨꯡꯒꯤꯗꯣ ꯃꯄꯥꯟꯒꯤꯗ ꯈꯣꯛꯇꯣꯛꯑ ꯃꯇꯨꯡꯒꯤꯊꯪ ꯆꯥꯕ ꯀꯥꯡꯕꯨꯁꯨ ꯂꯩꯌꯦꯕꯀꯣ ꯃꯁꯥꯏ
ꯑꯩꯗꯤ ꯑꯗꯨꯝ ꯁꯥꯏꯖꯜꯂꯦ ꯑꯗꯨꯝ ꯆꯥꯥꯁꯜꯂꯦ ꯀꯩꯁꯨ ꯇꯧꯗꯦ ꯀꯩꯅꯣ ꯒꯦꯝ ꯒꯦꯝ ꯂꯥꯎꯅ ꯉꯥꯎꯔ ꯀꯥꯟꯗꯗꯤꯅꯦ ꯍꯋꯥꯏ ꯆꯥꯕꯗꯨꯅ ꯑꯗꯨꯝ ꯇꯧꯋ ꯀꯩꯁꯨ ꯇꯧꯗꯦꯕ
ꯍꯣꯏ ꯈꯔ ꯑꯃꯗꯤꯅꯦ ꯍꯣꯏ ꯀꯨꯞꯁ ꯍꯥꯏꯕ ꯃꯥꯜꯂꯦ ꯇꯧꯔꯒꯅꯦ ꯃꯅꯨꯡꯒꯤꯗꯨ ꯈꯤꯇꯪ ꯆꯥꯕ ꯃꯄꯥꯟꯒꯤꯗꯣ ꯈꯣꯑ ꯆꯥꯕ ꯀꯥꯡꯕꯨꯁꯨ ꯂꯩ ꯍꯥꯏꯕ
ꯑꯣ ꯅꯨꯃꯤꯠ ꯂꯩꯩ ꯃꯔꯨꯒꯤ ꯇꯥꯏꯞꯇ
ꯍꯣꯏ ꯍꯣꯏ ꯃꯅꯨꯡ ꯃꯕꯨꯛ ꯌꯥꯝ ꯊꯟꯕ ꯀꯥꯡꯕꯨꯗꯣ ꯑꯗꯨ ꯈꯇꯪ ꯆꯥꯕ
ꯍꯥꯎꯕꯅꯦ ꯃꯩ ꯃꯔꯨꯗꯣ ꯑꯩꯈꯣꯏ ꯑꯉꯥꯡ ꯑꯣꯏꯔꯤꯉꯗ ꯌꯥꯝ ꯆꯥꯔꯛꯑꯏ ꯑꯗꯣ ꯍꯧꯖꯤꯛꯇꯤ ꯑꯗꯣ ꯃꯥꯏꯔꯦꯟꯁꯦ ꯂꯩꯔꯨꯕ ꯃꯇꯝꯗꯅꯦ ꯑꯩꯈꯣꯏꯅ ꯑꯔꯤꯕ ꯂꯩꯇꯕꯒꯤꯅꯤ ꯈꯪꯗꯦ ꯑꯗꯨꯅ ꯃꯕꯨꯛꯁꯦ ꯑꯩꯈꯣꯏꯒꯤ ꯀꯩꯅꯣ ꯇꯧꯗꯦꯕ ꯃꯔꯨꯁꯦ ꯑꯩꯈꯣꯏꯒꯤ ꯍꯝꯆꯠꯅꯔꯒ ꯏꯄꯥ ꯄꯥꯔꯒ ꯌꯥꯎꯕꯗꯣ ꯑꯗꯨꯃꯥꯏꯅ ꯇꯧꯋꯦꯕꯀꯣ ꯑꯗꯨꯗꯨꯅ ꯑꯗꯨꯝ ꯆꯥꯅꯤꯡꯗꯦꯕ ꯑꯗꯨꯗ ꯑꯗꯨꯝ ꯂꯪꯊꯣꯛꯑꯦꯕ ꯑꯗꯨꯒ ꯄꯦꯛ ꯊꯅ ꯌꯥꯎꯕ ꯀꯥꯡꯒꯗꯨꯗꯤ ꯑꯩꯗꯤ ꯑꯗꯨꯝ ꯅꯨꯡꯁꯥꯗ ꯐꯥꯎꯗꯣꯛꯑꯦꯗꯅ ꯍꯥꯟꯅ ꯑꯗꯨꯒ ꯉꯥꯎꯕꯗꯨꯅ ꯑꯃꯨꯛ ꯒꯦꯝꯒꯒꯦꯝ ꯂꯥꯎꯕꯩ ꯍꯦꯟꯕꯅꯦ ꯅꯨꯡꯁꯥꯖꯥꯅ ꯐꯧꯗꯣꯛꯄꯗꯨꯅ ꯍꯦꯛ ꯂꯧꯊꯣꯛꯄ ꯉꯧꯕꯗꯨꯗꯤ ꯌꯥꯝ ꯀꯨꯏꯅꯁꯨ ꯆꯪꯕꯅꯦ ꯑꯗꯨꯒ ꯅꯨꯡꯉꯥꯏꯇꯦꯕ ꯉꯧꯕꯗꯨ ꯑꯗꯨꯁꯨ ꯍꯥꯟꯅ ꯅꯨꯡꯁꯥꯗ ꯐꯧꯗꯣꯛꯄꯤꯔꯦꯗꯅ ꯃꯥꯁꯦ ꯀꯪ ꯀꯪꯍꯜꯂꯦꯗꯅ ꯑꯗꯨꯗꯨꯣ ꯉꯧꯔ ꯆꯥꯕ ꯑꯗꯨꯗꯤ ꯌꯥꯝ ꯀꯟꯅ ꯀꯨꯏꯅ ꯉꯧꯗ꯭ꯔꯁꯨ ꯌꯥꯔꯦꯗꯅ ꯑꯗꯨꯒꯅ ꯈꯪꯗꯦ ꯌꯥꯝ ꯍꯥꯎꯋꯦ ꯍꯥꯏꯗꯤ ꯆꯥꯕꯗ ꯃꯤꯅ ꯄꯥꯝꯝꯕ ꯄꯥꯝꯗꯕ ꯈꯪꯗꯦ ꯑꯩꯒꯤ ꯑꯣꯏꯅꯗꯤ ꯌꯥꯝ ꯄꯥꯝꯃꯦ ꯑꯗꯨꯁꯨ ꯌꯥꯝ ꯐꯩꯗꯅ ꯑꯗꯒꯤ ꯃꯥꯒꯤ ꯃꯀꯨꯗꯨꯁꯨ ꯀꯥꯡꯉꯧ ꯆꯥꯕ ꯌꯥꯝ ꯍꯥꯎꯋꯤ
ꯎꯝ
ꯑꯗꯒꯤ ꯅꯣꯏꯗꯤ ꯆꯥꯔꯝꯒꯗ꯭ꯔ ꯆꯥꯔꯝꯃꯗ꯭ꯔꯗꯤ ꯈꯪꯗꯦ ꯑꯩꯈꯣꯏꯒꯤ ꯎꯝ ꯆꯤꯒꯣꯡꯂꯩ ꯃꯔꯨꯁꯦ ꯑꯩꯈꯣꯏꯗꯤ ꯄꯥꯛꯅꯝ ꯅꯝꯃꯒꯁꯨ ꯆꯥꯏꯌꯦꯕꯀꯣ ꯀꯥꯡꯒꯣꯡ ꯃꯔꯨꯒꯁꯨ ꯆꯥꯏꯌꯦꯕ ꯑꯗꯨꯒꯅꯦ ꯄꯥꯛꯅꯁꯤꯅꯅꯦ ꯍꯥꯎ ꯆꯥꯠꯅꯦꯅ ꯈꯪꯕ ꯃꯑꯣꯡ ꯃꯥꯟꯗꯅ
ꯀꯃꯥꯏꯅ ꯁꯦꯝꯅꯣ ꯁꯤꯒꯨꯝꯕ ꯄꯥꯛꯅꯝꯁꯤꯅ
ꯑꯗꯨꯝ ꯑꯩꯈꯣꯏꯒꯤ ꯑꯥ ꯑꯈꯣꯏꯅ ꯑꯈꯣꯏꯅ ꯃꯔꯣꯏꯒꯤ ꯕꯥꯛꯅꯝ ꯁꯦꯝꯃꯤꯕ ꯑꯗꯨꯃꯥꯏꯅ ꯑꯗꯨꯝ ꯆꯞ ꯆꯥꯅ ꯁꯨꯝ ꯁꯦꯝꯗꯣꯏꯅꯤ ꯃꯥꯁꯨ ꯉꯥꯔꯤ ꯊꯨꯝ ꯃꯣꯔꯣꯛ ꯀꯩꯀꯥ ꯂꯣꯏ ꯍꯥꯞꯄꯦꯗꯅꯀꯣ ꯕꯦꯁꯣꯟ ꯇꯧꯔꯒ ꯇꯣꯠꯄꯩ ꯋꯥꯅꯤꯗ ꯑꯗꯨꯗꯩꯗ ꯍꯧꯖꯤꯛꯀꯤꯁꯨ ꯀꯩꯅꯣ ꯑꯥ ꯆꯤꯒꯣꯡ ꯃꯔꯨꯗꯣ ꯍꯥꯞꯆꯤꯜꯂꯒ ꯇꯣꯠꯂꯒ ꯑꯗꯨꯝ ꯌꯥꯡꯉꯂꯥ ꯇꯧꯔꯒ ꯂꯥ ꯇꯧꯔꯒ ꯑꯗꯨꯝ ꯌꯣꯝꯁꯤꯜꯂꯒ ꯅꯝꯈꯤꯕ ꯋꯥꯅꯦ ꯆꯞ ꯃꯥꯟꯅꯩꯌꯦ ꯃꯥꯒꯤ ꯅꯝꯕꯒꯤ ꯃꯑꯣꯡꯗꯣ ꯑꯗꯣ ꯍꯥꯎꯕꯅꯦ ꯌꯥꯝꯅ ꯅꯪ ꯑꯝꯇꯥ ꯅꯝꯃꯥ ꯆꯥꯎꯅꯦ
ꯂꯩꯒꯤ ꯆꯤꯒꯣꯝ ꯃꯔꯤꯗꯣ ꯌꯥꯝ ꯆꯥꯎꯋꯦ ꯅꯍꯥꯟꯅꯦꯀꯣ ꯑꯩ ꯆꯤꯡ ꯆꯠꯄ ꯀꯥꯟꯗ ꯍꯥꯏꯗꯤ ꯆꯤꯡꯊꯛꯇ ꯄꯥꯜꯂꯝꯕ ꯀꯅꯥꯝ ꯍꯦꯛꯄꯤꯗꯕ ꯃꯔꯨꯗꯣ ꯍꯥꯏꯗꯤ ꯈꯨꯌꯥꯝ ꯌꯥꯝꯃꯦ ꯍꯥꯏ ꯇꯥꯏ ꯇꯦꯡꯀꯣꯠ ꯃꯆꯥ ꯀꯣꯝꯄꯥꯛ ꯃꯆꯥ ꯑꯆꯧꯕ ꯑꯃ ꯊꯣꯛꯑꯦꯕ ꯈꯣꯏ ꯃꯥꯝꯆꯥ ꯍꯣꯏꯁꯨ ꯑꯩꯈꯣꯏ ꯈꯣꯏꯒꯤ ꯃꯌꯥꯍꯣꯏꯁꯨ ꯃꯣꯏꯁꯨ ꯄꯤꯈ꯭ꯔꯕꯅꯦꯕ ꯑꯗꯨꯐꯥꯎ ꯂꯦꯝꯃꯦ ꯑꯩꯈꯣꯏꯁꯨ ꯏꯔꯣꯜꯂꯒ ꯑꯃꯨꯛ ꯆꯥꯈ꯭ꯔꯦ ꯃꯔꯨꯗꯨꯀꯣ ꯑꯗꯩ ꯀꯥꯡꯉꯧꯁꯨ ꯆꯥꯈ꯭ꯔꯦ ꯑꯗꯨꯒ ꯈꯔ ꯑꯃꯁꯨ ꯂꯩꯔꯤꯕ ꯑꯗꯨꯗꯣ ꯑꯗꯩ ꯁꯨꯝ ꯅꯨꯡꯇꯤ ꯁꯥꯁꯤꯜꯂꯛꯄꯒꯤ ꯅꯨꯡꯉꯥꯏꯇꯕꯗꯣ ꯍꯥꯏ ꯆꯅꯤꯡꯅꯤꯡꯉꯛꯇ ꯑꯗꯨꯃꯥꯏꯅ ꯇꯧꯕꯒꯤ ꯅꯛꯅꯔꯗꯤ ꯑꯗꯨꯝ ꯈꯌꯥꯝ ꯄꯤꯔꯝꯕ ꯌꯥꯕꯅꯦ ꯈꯔꯁꯨ ꯄꯥꯜꯍꯧꯔꯤꯕꯀꯣ ꯍꯦꯛ ꯎꯔꯒ ꯑꯗꯨꯝ ꯍꯥꯞꯄꯗꯤ ꯌꯥꯕꯅꯦ ꯀꯥꯏꯗꯤ ꯑꯃꯨꯛ ꯀꯪꯈ꯭ꯔꯗꯤ ꯃꯣꯏ ꯂꯣꯏ ꯀꯦꯜꯂꯒ ꯃꯥꯡꯈ꯭ꯔꯗꯤ ꯄꯥꯝꯃꯨꯏꯗꯅꯀꯣ
ꯑꯗꯨ ꯀꯩꯅꯣ ꯇꯧꯗꯤꯌꯦ ꯏꯔꯣꯜꯂꯒ ꯆꯥꯕꯗꯤ ꯀꯃꯥꯏꯅ ꯇꯧꯒꯦ ꯃꯥꯗꯤ ꯏꯔꯣꯝꯕꯗꯨꯗꯤ ꯕꯦꯗꯦ ꯕꯦꯗꯦ ꯄꯦꯠꯂꯛꯄ꯭ꯔꯣ ꯄꯦꯜꯂꯝꯗꯧ ꯃꯥꯥꯟꯗꯤꯌꯦ
ꯄꯦꯠ ꯀꯩꯅꯣ ꯇꯧꯗꯤꯌꯦ ꯑꯩꯈꯣꯏ ꯀꯥꯝꯕꯁꯨꯅꯦ ꯐꯖꯅ ꯀꯥꯝꯗ꯭ꯔꯦꯕ ꯉꯥꯜꯂꯒꯗꯪ ꯍꯥꯏꯗꯤ ꯌꯥꯝ ꯃꯨꯟꯍꯟꯗꯕꯤꯗꯨꯗꯀꯣ ꯑꯩꯈꯣꯏ ꯆꯥꯛꯀꯨꯝꯕꯗꯤ ꯀꯩꯒꯨꯝꯕ ꯉꯥꯟꯈ꯭ꯔꯁꯨ ꯌꯥꯏ ꯑꯗꯨꯒ ꯃꯔꯨ ꯆꯥꯕ ꯀꯥꯟ ꯈꯣꯏ ꯌꯣꯡꯆꯥꯛ ꯃꯔꯨ ꯆꯥꯕꯗꯣ ꯎꯝꯃꯥꯏꯅ ꯍꯣꯏ ꯃꯥꯗꯤ ꯈꯔ ꯁꯥꯏꯕꯗ ꯀꯣꯅꯣ ꯇꯧꯕꯅꯤꯅꯥ ꯅꯨꯡꯉꯥꯏꯇꯦ ꯍꯥꯏ ꯇꯥꯔꯗꯤ ꯈꯔ ꯅꯥꯜꯂꯦꯕ ꯃꯥꯏ ꯃꯔꯨꯁꯦ ꯍꯥꯏꯗꯤ ꯃꯁꯥꯒꯤ ꯑꯣꯏꯅ ꯈꯔ ꯅꯥꯟꯕꯗꯨꯗꯒꯥ ꯁꯥꯏꯕ ꯈꯣꯠꯄ ꯇꯧꯕꯗꯗꯤ ꯑꯗꯨꯝ ꯀꯥ ꯇꯧꯋꯤ ꯇꯣꯏꯕꯀꯣ ꯍꯥꯏꯗꯤ ꯈꯪꯗꯦ ꯖꯤꯠ ꯖꯤꯠ ꯅꯥꯟꯊꯣꯛꯈꯤꯕꯒꯤ ꯇꯥꯏꯞ ꯇꯧꯕꯗꯣ ꯑꯗꯨꯃꯥꯏꯅ ꯇꯧꯋꯦꯕꯀꯣ ꯑꯗꯨ ꯆꯥꯕꯗꯤ ꯑꯗꯨꯝ ꯍꯥꯎꯋꯦ ꯍꯥꯏꯕꯗꯤ ꯌꯥꯝ ꯃꯨꯟꯅ ꯅꯠꯇꯕꯀꯣ ꯑꯗꯨꯝ ꯆꯥꯛꯃꯥꯏꯒꯨꯝꯗ ꯉꯥꯜꯂꯒ ꯑꯥꯂꯨꯒꯨꯝꯕ ꯑꯗꯨ ꯊꯨꯝ ꯃꯣꯔꯣꯛ ꯍꯥꯏꯗꯤ ꯊꯨꯝ ꯃꯣꯔꯣꯛ ꯈꯤꯇꯪ ꯀꯟꯇꯛ ꯇꯧꯍꯜꯂꯒꯀꯣ ꯑꯗꯨꯃꯥꯏꯅ ꯆꯥ ꯑꯗꯨꯝ ꯍꯥꯎꯋꯦꯗ
ꯑꯣ ꯑꯗꯣ ꯄꯥꯛꯅꯝ ꯑꯃꯨꯛꯇꯪ ꯆꯥꯔꯒ ꯌꯦꯡꯉꯨꯅꯦ ꯅꯪ ꯑꯃꯨꯛꯇꯪ ꯅꯣꯏ ꯃꯍꯥꯎ ꯇꯪꯉ ꯌꯦꯡꯉꯨꯅꯦ ꯀꯌꯥꯝ ꯍꯥꯎꯒꯦ ꯌꯦꯡꯉꯨꯅꯦ ꯅꯪ ꯑꯃꯨꯛꯇ ꯆꯥꯗꯦ ꯍꯥꯏꯕꯅꯤꯅꯅꯦ ꯄꯥꯛꯅꯝꯗꯣ ꯅꯝꯃꯣꯕ ꯑꯩꯈꯣꯏꯒꯤ ꯕꯦꯁꯣꯟꯗꯣ ꯇꯧꯔꯒ ꯑꯗꯨ ꯍꯥꯞꯆꯤꯜꯂꯒ ꯑꯗꯨꯝ ꯑꯩꯈꯣꯏꯒꯤ ꯍꯥꯟꯅ ꯑꯗꯨꯝ ꯇꯧꯔꯤꯕ ꯃꯔꯣꯏ ꯃꯔꯣꯏ ꯑꯥ ꯅꯄꯥꯛꯄꯤꯒꯤ ꯄꯥꯛꯅꯝ ꯇꯧꯔꯤ ꯕꯃꯥꯏ ꯆꯞ ꯃꯥꯟꯅꯩ ꯇꯧꯗꯣꯏꯁꯦ ꯀꯩꯝꯇ ꯈꯦꯠꯅꯕ ꯂꯩꯇꯦ ꯕꯦꯁꯣꯟ ꯍꯥꯞꯆꯤꯟꯕꯤꯔꯅꯤ ꯑꯗꯒꯤ ꯃꯔꯣꯏ ꯅꯄꯥꯛꯄꯤ ꯈꯔ ꯍꯥꯞꯄꯤꯔꯣ ꯑꯗꯨꯗꯨꯒ ꯍꯧꯖꯤꯛꯀꯤ ꯆꯤꯀꯣꯡꯂꯩ ꯃꯔꯨꯗꯣ ꯑꯗꯨꯗꯣ ꯍꯥꯞꯄꯣ ꯑꯗꯨꯗꯨꯒꯅꯦ ꯅꯝꯃꯨ ꯀꯌꯥꯝ ꯍꯥꯎꯒꯦ ꯌꯦꯉꯨꯅꯦ
ꯄꯛꯅ ꯅꯝꯕ꯭ꯔꯥ ꯍꯥꯟꯅ ꯀꯥꯝꯊꯣꯛꯄ꯭ꯔꯥ ꯅꯠꯇ꯭ꯔꯒꯅ ꯑꯗꯨꯝ ꯈꯥꯡꯗ ꯗꯥꯏꯔꯦꯛ ꯁꯥꯍꯜꯂꯒ ꯇꯧꯕ꯭ꯔꯥ ꯀꯃꯥꯏꯅ ꯇꯧꯋꯤ
ꯑꯗꯨꯗꯤ ꯑꯈꯣꯏ ꯑꯈꯣꯏ ꯑꯈꯣꯏꯅ ꯊꯕꯛ ꯆꯤꯜꯂꯒꯗꯤ ꯑꯗꯨꯝ ꯑꯥ ꯄ꯭ꯔꯦꯁꯔ ꯀꯨꯀꯔꯗ ꯍꯥꯞꯄꯒ ꯀꯥꯝꯕꯗꯨꯅꯗꯤ ꯊꯨꯏꯗꯅꯀꯣ ꯑꯗꯨꯕꯨ ꯃꯁꯥꯒꯤ ꯑꯣꯏꯅ ꯇꯋꯥꯗ ꯊꯥꯡꯒꯠꯂꯀꯥꯟꯗ ꯇꯧꯕꯗꯨꯅꯗꯤ ꯍꯦꯟꯅ ꯍꯥꯎꯔꯅꯤ ꯀꯩꯅꯣ ꯊꯥꯏꯅꯗꯒꯤ ꯇꯋꯥꯗ ꯉꯥꯛꯇꯅꯤ ꯕꯦꯁꯣꯟ ꯄꯥꯛꯅꯝ ꯑꯗꯒꯤ ꯉꯥꯅꯝ ꯀꯥꯏꯅ ꯇꯧꯔꯛꯏꯁꯦ ꯍꯧꯖꯤꯛꯇꯕꯨ ꯑꯩꯈꯣꯏꯅ ꯁꯝꯕꯒꯤ ꯎꯅ ꯆꯥꯅꯅꯕꯒꯤ ꯑꯗꯒꯤ ꯊꯕꯛ ꯆꯤꯟꯅꯔꯛꯄꯒꯤ ꯑꯗꯨꯝ ꯀꯥꯝꯊꯣꯛꯑꯒ ꯊꯠ ꯂꯥꯎ ꯂꯧꯊꯣꯛꯑ ꯆꯥꯕꯩ ꯋꯥꯅꯦꯕ ꯑꯗꯣ ꯈꯣꯏ ꯀꯥꯝꯊꯣꯛꯑꯒꯁꯨꯅꯦ ꯑꯗꯨꯝ ꯃꯩꯗꯥ ꯈꯔ ꯊꯥꯡꯒꯠꯂꯒ ꯈꯔ ꯃꯥꯒꯤ ꯃꯁꯨꯝ ꯀꯩꯀꯥꯗꯨ ꯑꯗꯨꯝ ꯀꯪꯍꯜꯂꯤꯗ ꯑꯗꯨꯕꯨꯗꯤ ꯑꯗ ꯑꯩꯗꯤ ꯄꯦꯠꯂꯒꯁꯨ ꯑꯗꯨꯝ ꯆꯥꯕꯗ ꯑꯩꯗꯤ ꯀꯩꯁꯨꯝ ꯈꯟꯗꯦꯕ ꯑꯗꯨꯝ ꯍꯥꯎꯋꯦꯕ ꯑꯩꯗꯤ ꯑꯩꯗꯤ ꯄꯥꯛꯠꯅꯝꯁꯦ ꯕꯦꯔꯦ ꯕꯦꯔꯦꯄꯦꯠ ꯄꯗꯤ ꯄꯥꯝꯃꯦꯕ ꯀꯅꯥꯒꯨꯝꯕ ꯈꯔꯗꯤ ꯑꯥ ꯃꯩꯗ ꯑꯃꯨꯛ ꯊꯥꯡꯀꯠꯂꯒ ꯀꯟ ꯀꯟ ꯂꯥꯎꯔꯒ ꯑꯩꯈꯣꯏꯒꯤ ꯀꯥꯔꯨꯝ ꯀꯥꯔꯨꯡꯒ ꯇꯧꯕꯗꯣ ꯆꯥꯅꯤꯡꯉꯦꯅ ꯍꯥꯏꯕꯁꯨ ꯂꯩꯌꯦꯕꯀꯣ ꯑꯗꯣ ꯑꯩꯒꯤ ꯑꯣꯏꯅꯗꯤ ꯑꯄꯦꯠꯄ ꯄꯥꯝꯃꯦ ꯅꯥ ꯑꯈꯣꯏꯗꯥꯁꯨ ꯑꯗꯨꯝ ꯃꯥꯗꯤ ꯑꯥ ꯃꯥꯗꯤ ꯀꯟꯗ꯭ꯔꯗꯤ ꯆꯥꯅꯤꯡꯗꯦ ꯍꯥꯏꯕ ꯑꯈꯣꯏꯗꯤ ꯄꯦꯞꯄꯅ ꯍꯦꯟꯅ ꯍꯥꯎꯖꯩ
ꯎꯝ ꯑꯩꯁꯨ ꯆꯞ ꯃꯥꯟꯅꯩ ꯄꯦꯠꯄꯗꯣ ꯆꯥꯅꯤꯡꯇꯦꯕ ꯀꯟꯕꯗꯣ ꯈꯔ ꯀꯟꯇꯦꯛ ꯇꯧꯕꯗꯨꯅ ꯄꯛꯅ ꯃꯥꯟꯗ ꯄꯤꯛꯑꯗꯤ ꯈꯪꯗꯦ ꯏꯁꯥꯗ ꯑꯗꯨꯛꯀꯤ ꯍꯩꯅꯗꯕꯩ ꯇꯥꯏꯞ ꯇꯧꯔꯒ ꯆꯥꯕꯗꯣ ꯑꯩ ꯀꯩꯁꯨ ꯍꯥꯎꯔꯤꯅꯤꯅ ꯆꯥꯗꯦꯕ ꯈꯔ ꯑꯗꯨꯝ ꯀꯟꯇꯀꯠ ꯇꯧꯔꯒ ꯐꯨꯠ ꯇꯥꯔꯁꯨ ꯁꯨ ꯑꯗꯨꯝ ꯌꯏꯊꯣꯛꯑꯦ ꯑꯩꯈꯣꯏꯁꯨ ꯆꯞ ꯃꯥꯟꯅꯩ ꯈꯥꯡꯗꯦꯗꯤ ꯈꯪꯗꯦ ꯇꯧꯍꯅꯤ ꯈꯪꯗꯦ ꯑꯗꯨꯃꯥꯏ ꯍꯥꯞꯄꯒꯀꯣ ꯑꯗꯨ ꯐꯨꯠꯄ ꯀꯥꯟꯗ ꯈꯪꯗꯦ ꯑꯩꯈꯣꯏꯗꯤ ꯐꯨꯠꯄ ꯐꯨꯠꯂꯨꯕ ꯄꯣꯠꯁꯦ ꯑꯗꯨꯝ ꯕ꯭ꯔꯦꯕꯦꯗ ꯑꯗꯨꯝ ꯂꯥꯎꯔ ꯂꯩꯕ ꯇꯥꯏꯞꯇ ꯑꯣꯏꯕ ꯌꯥꯏꯔꯦ ꯍꯥꯏꯇꯥꯥꯔꯁꯨ ꯑꯗꯨꯝ ꯀꯟꯕ ꯑꯣꯏꯗꯕ ꯗꯣ ꯑꯗꯨꯃꯥꯏꯅ ꯇꯧꯋꯤꯅꯦ
ꯑꯗꯨꯕꯨꯗꯤꯅꯦ ꯑꯩꯈꯣꯏꯅ ꯀꯥꯝꯊꯣꯛꯄꯗꯁꯨꯅꯦ ꯀꯜꯍꯟꯕ ꯌꯥꯏꯑꯕꯀꯣ ꯉꯁꯥꯏꯒꯤ ꯃꯈꯣꯏꯅ ꯕꯦꯁꯣꯟꯗꯣ ꯇꯣꯠꯄ ꯃꯇꯝꯗꯅꯦ ꯃꯥꯒꯤ ꯃꯍꯤꯁꯦ ꯌꯥꯝ ꯍꯥꯞꯄꯤꯗꯕ ꯌꯥꯝ ꯄꯦꯠꯍꯟꯗꯕ ꯍꯥꯏꯇꯥꯔꯦꯀꯣ ꯑꯗꯨꯝ ꯈꯔ ꯑꯩꯈꯣꯏ ꯀꯟꯇꯛꯅ ꯇꯧꯔꯒꯅꯦ ꯇꯣꯠꯈ꯭ꯈꯤꯇꯥꯥꯔꯗꯤꯅꯦ ꯀꯥꯝꯕꯗꯁꯨ ꯑꯗꯨꯝ ꯀꯟꯕꯅꯦꯕ ꯉꯁꯥꯏ ꯍꯦꯛꯦꯛ ꯍꯦꯛ ꯄꯨꯊꯣꯔꯛꯄꯒꯗꯕꯨꯗꯤ ꯀꯥ ꯑꯃ ꯂꯣꯏꯔꯒ ꯍꯦꯛ ꯄꯨꯊꯣꯛꯄꯗꯕꯨꯗꯤ ꯑꯗꯨꯝ ꯄꯦꯠꯀꯅꯦꯕ ꯈꯔ ꯑꯗꯨꯝ ꯉꯍꯥꯛꯂꯒ ꯃꯥꯏ ꯃꯅꯤꯟ ꯀꯔꯤ ꯀꯔꯥꯗꯣ ꯂꯣꯏ ꯄꯥꯏꯊꯣꯛꯈ꯭ꯔꯀꯥꯟꯗ ꯏꯪꯊꯔ ꯀꯥꯟꯗꯅꯦ ꯀꯟ ꯀꯟ ꯀꯟ ꯂꯥꯎꯁꯜꯂꯛꯄꯅꯦꯕ ꯑꯗꯨ ꯄꯦꯠꯍꯜꯂꯤꯗꯨꯗꯤ ꯑꯩꯈꯣꯏꯅ ꯃꯍꯤꯗꯣ ꯈꯔ ꯍꯥꯞꯄꯩ ꯋꯥꯅꯤꯗ ꯃꯍꯤ ꯇꯣꯠꯄꯗ ꯃꯍꯤ ꯈꯤꯇꯪ ꯌꯥꯝꯍꯟꯈ꯭ꯔꯀꯥꯟꯗ ꯑꯩꯈꯣꯏꯗꯤ ꯄꯦꯠꯄ ꯆꯥꯅꯤꯡꯕꯒꯤꯅꯤꯀꯣ ꯑꯗꯨꯗꯤ ꯑꯗꯨꯃꯥꯏꯅ ꯇꯧꯕꯅꯤꯗ ꯄꯦꯠꯍꯟꯒꯦ ꯀꯠꯍꯟꯒꯦꯗꯤ ꯑꯩꯈꯣꯏ ꯈꯨꯠꯇ ꯂꯩꯗꯅ
ꯍꯣꯏ ꯑꯗꯨꯅꯦ ꯑꯩꯗꯤ ꯀꯩꯅꯣ ꯇꯧꯕꯗ ꯆꯥꯅꯤꯡꯗꯦꯕ ꯑꯄꯤꯦꯛꯄ ꯆꯥꯅꯤꯡꯗꯦꯕ ꯀꯟꯕꯗꯣ ꯑꯗꯩ ꯉꯥꯅꯝꯒꯨꯝꯕ ꯌꯥꯝ ꯌꯥꯝ ꯄꯥꯝꯕꯗꯤ ꯑꯣꯏꯗꯦꯕꯀꯣꯠ ꯆꯥꯅꯤꯡꯕꯁꯤꯅꯅꯦ ꯑꯩꯈꯣꯏ ꯉꯥ ꯉꯥꯁꯦ ꯑꯗꯨꯝ ꯈꯤꯇꯪ ꯀꯨꯞꯅ ꯇꯧꯔꯒ ꯍꯥꯏꯗꯤ ꯍꯥꯏꯗꯤ ꯃꯔꯨꯞ ꯃꯄꯥꯡ ꯈꯔ ꯇꯧꯔꯒ ꯅꯇꯦꯛ ꯀꯨꯞꯅ ꯍꯥꯏꯔꯗꯤ ꯃꯍꯤꯗꯨ ꯈꯔ ꯅꯪ ꯇꯛꯀ ꯇꯧꯔꯒ ꯑꯃ ꯂꯩꯕꯅꯦꯕ ꯍꯥꯏꯗꯤ ꯌꯥꯝ ꯍꯥꯏꯗꯤ ꯃꯍꯩ ꯆꯣꯡꯅ ꯇꯧꯗꯕꯤꯗ ꯇꯣꯠꯄ ꯌꯥꯕ ꯈꯤꯇꯪ ꯍꯥꯏꯗꯤ ꯋꯥꯔꯤ ꯋꯥꯗꯪ ꯇꯂꯁꯨ ꯌꯥꯅꯉꯥꯏꯀꯣ ꯑꯗꯨꯃꯥꯏꯅ ꯇꯧꯔꯒ ꯆꯥꯕ ꯑꯩꯈꯣꯏꯗꯤ ꯉꯥꯈꯥ ꯇꯣꯞꯄ ꯑꯗꯨꯃꯥꯏꯅ ꯍꯥꯏꯅꯤꯩ ꯑꯗꯨꯗꯒꯤ ꯑꯁꯥꯡ ꯊꯣꯡꯕ ꯑꯗꯨꯃꯥꯏꯅ ꯇꯧꯕꯗꯣ ꯃꯍꯤ ꯌꯥꯗꯤ ꯈꯤꯇꯪ ꯉꯛꯇ ꯃꯃꯤꯡꯒꯤꯗꯪꯒꯤ ꯊꯥꯎꯧꯕꯣꯏ ꯀꯩꯕꯣꯏ ꯇꯧꯔꯒ ꯌꯥꯎꯔꯒ ꯀꯪꯅ ꯉꯧꯕꯗꯣ ꯀꯪꯅ ꯍꯥꯏꯗꯤ ꯌꯥꯝ ꯌꯥꯎꯍꯟꯗꯕ ꯌꯥ ꯉꯧꯕꯗꯣ ꯑꯗꯨꯃꯥꯏꯅ ꯇꯧꯕꯗ ꯌꯥꯝ ꯄꯥꯝꯃꯦꯗꯤ
ꯑꯗꯨꯗꯤ ꯑꯩꯈꯣꯏ ꯃꯤ ꯈꯨꯗꯤꯡꯃꯛ ꯂꯣꯏ ꯄꯥꯝꯃꯤꯗ ꯉꯥꯀꯨꯞ ꯊꯣꯡꯕꯗꯗꯤꯀꯣ ꯃꯍꯤ ꯌꯥꯎꯕ ꯆꯥꯅꯤꯡꯗꯦꯕ ꯃꯍꯤꯗꯣ ꯑꯩꯈꯣꯏꯒꯤ ꯃꯍꯤꯗꯨ ꯌꯥꯝ ꯅꯪꯅ ꯍꯥꯏꯕꯗꯤ ꯑꯩꯈꯣꯏꯒꯤ ꯌꯥꯎꯍꯟꯗꯕꯤꯗ ꯇꯧꯔꯒꯀꯣ ꯁꯝꯅ ꯍꯥꯏꯔꯀꯥꯟꯗ ꯑꯩꯈꯣꯏ ꯀꯥꯡ ꯉꯧꯕꯣꯏ ꯀꯩꯕꯣꯏꯧꯔ ꯇꯧꯕ ꯍꯥꯏꯇꯥꯔꯦ ꯃꯍꯤ ꯃꯅꯥꯏꯒ ꯏꯌꯥꯎ ꯌꯥꯎꯗꯕꯤ ꯑꯗꯨꯝ ꯑꯩꯈꯣꯏꯒꯤ
ꯑꯣꯛ ꯄꯒ꯭ꯔ ꯍꯥꯖꯒ
ꯑ ꯃꯣꯇꯤꯦꯛ ꯇꯧꯔꯒ ꯑꯩꯈꯣꯏ ꯑꯥꯂꯨꯕꯗꯣ ꯀꯥꯡꯒꯣꯏ ꯀꯥꯡꯒꯣꯏ ꯑꯩꯈꯣꯏꯒꯤ ꯔꯥꯎꯟ ꯔꯥꯎꯟ ꯁꯣꯏꯔꯒ ꯀꯣ ꯑꯗꯨꯃꯥꯏꯅ ꯇꯧꯔꯒꯅꯦ ꯍꯥꯎꯕꯗ ꯌꯥꯝꯅ ꯉꯥꯀꯨꯞ ꯊꯣꯡꯕꯗꯤ ꯑꯗꯣ ꯍꯧꯖꯤꯛ ꯀꯅꯦ ꯅꯥꯀꯨꯞ ꯁꯤꯖꯤꯟꯅ ꯑꯩꯈꯣꯏꯒꯤ ꯉꯥꯅꯝꯁꯦ ꯍꯥꯟꯅ ꯅꯥꯝꯊꯣꯛꯑꯦꯗꯅꯀꯣ ꯑꯗꯨꯒ ꯃꯥꯒꯤ ꯌꯥꯏꯉꯪꯂꯥꯒꯤ ꯃꯍꯥꯎ ꯑꯗꯨꯁꯨ ꯂꯩꯍꯧꯔꯦꯗꯅ ꯃꯅꯝꯗꯨꯁꯨ ꯑꯗꯨ ꯊꯣꯡꯕꯅ ꯃꯣꯏꯅ ꯍꯥꯎꯕꯅꯦ ꯊꯥꯏꯅꯗꯤ ꯌꯦꯟꯗꯦꯡ ꯃꯊꯥ ꯑ ꯊꯣꯡꯕꯗ ꯌꯥꯝ ꯍꯥꯎꯕꯅꯦ ꯍꯧꯖꯤꯛꯇꯤ ꯈꯪꯗ꯭ꯔꯦꯗ ꯆꯥꯗꯕ ꯀꯨꯏꯔꯦ
ꯍꯣꯏ ꯍꯣꯏ ꯐꯔꯦ ꯐꯔꯦ ꯂꯩꯔ ꯂꯒ ꯊꯝꯃꯅꯤ
ꯍꯣꯏ ꯍꯣ ꯍꯣꯏ ꯎꯝ